ꯑꯣ ꯇꯥꯕꯣ
ꯇꯥꯏ ꯇꯥꯏ ꯕ꯭ꯔꯣ
ꯑꯣ ꯀꯗꯧꯔꯤꯒꯦ
ꯆꯥꯛ ꯆꯥꯕ ꯂꯣꯏꯔꯒ ꯍꯧꯖꯤꯛꯆꯦ ꯉꯍꯥꯛ ꯋꯥꯛꯀꯤꯡ ꯊꯣꯛꯑꯒ ꯍꯜꯂꯛꯑꯒ ꯐꯃꯨꯡꯗ ꯀꯥꯕ ꯍꯥꯏꯕꯗꯨꯅꯤ
ꯑꯁ ꯌꯥꯝ ꯅꯨꯡꯉꯥꯏꯟ ꯀꯔꯤ ꯃꯊꯦꯜꯅꯣ ꯉꯁꯤꯗꯤ
ꯉꯁꯤꯁꯦ ꯑꯥ ꯀꯤꯠꯅꯤ ꯕꯤꯟꯁꯀꯤ ꯍꯋꯥꯏꯗꯨ
ꯑꯣ ꯑꯣ
ꯅ꯭ꯌꯨꯇ꯭ꯔꯦꯂꯥꯒ ꯃꯤꯛꯁ ꯇꯧꯔꯒ ꯑꯗꯨꯗꯣ ꯑꯗꯨꯝ ꯆꯥꯔꯦ
ꯑꯅꯣꯏꯕ ꯉꯥꯛꯇ ꯆꯥꯏꯅꯦ ꯆꯥꯗ꯭ꯔꯤꯗ ꯑꯩꯈꯣꯏꯗꯤ
ꯊꯦꯡꯉꯦ ꯍꯦ
ꯑꯥ ꯍꯧꯖꯤꯛꯇꯪ ꯂꯥꯏ ꯈꯨꯔꯨꯝꯕ ꯂꯣꯏꯕꯩ
ꯑꯣ ꯅꯣꯏ ꯆꯥꯛ ꯌꯥꯝ ꯊꯦꯡ ꯆꯥꯕ ꯃꯥꯜꯂꯦꯅꯦ
ꯊꯦꯡꯉꯦ ꯀꯔꯤ ꯇꯧꯔꯨꯅꯤ ꯆꯥꯔ ꯆꯥꯔ ꯇꯨꯝ ꯂꯩ ꯑꯗꯨ ꯁꯨꯔꯨꯛ ꯋꯥꯔꯛ ꯑꯥꯎꯠꯁꯨ ꯈꯔ ꯇꯧꯗꯔꯗꯤ ꯐꯕ ꯆꯥꯔ ꯇꯨꯝꯃ ꯂꯩꯔꯗꯤ ꯆꯥꯛꯁꯦ ꯆꯪꯉꯛꯇ꯭ꯔꯦꯅꯦ
ꯋꯥꯔꯀ ꯑꯥꯎꯇꯤ ꯇꯧꯔꯒ ꯆꯥꯛ ꯂꯧꯈꯠꯅꯕ ꯌꯥꯝꯒꯗꯕ ꯖꯥꯗꯔꯣ
ꯍꯟꯗꯛꯁꯦ ꯕꯦꯗꯃꯤꯟꯇꯟ ꯁꯅꯥ ꯑꯣꯏꯔꯝꯕꯁꯦ ꯈꯔ ꯇꯣꯛꯂꯛꯈ꯭ꯔꯦꯕ ꯑꯃꯨꯛ ꯑꯩꯁꯦ ꯃꯅꯨꯡꯗ ꯆꯪ ꯋꯥꯔꯤ ꯁꯥꯒꯦ ꯇꯧꯕꯅꯦ ꯑꯗꯣ ꯃꯅꯨꯡꯗ ꯏꯁꯩ ꯀꯟꯅ ꯁꯛꯏꯌꯦ
ꯑꯣ ꯑꯀꯥꯕꯗꯨꯅ ꯁꯛꯂꯝꯗꯣꯏꯔ
ꯑꯦ ꯑꯗꯨꯗꯤ ꯂꯝ ꯆꯠꯈꯤ ꯑꯗꯨ ꯅꯠꯇꯕ ꯑꯃ
ꯍꯪꯉꯦ ꯑꯩꯈꯣꯏꯒꯤ ꯔꯤꯜꯁ ꯀꯩꯀꯥ ꯅꯝꯕꯒꯤ ꯇꯧꯕꯒꯤꯗꯨ ꯀꯣ
ꯑ ꯑꯗꯨ ꯅꯠꯇꯕ ꯑꯃꯨꯛ ꯂꯥꯕꯅꯤ ꯂꯥꯕ
ꯀꯔꯝꯕ ꯂꯥꯕꯗꯨꯒꯤ
ꯂꯥꯕ ꯑꯃ ꯁꯨꯇꯤ ꯁꯨꯇꯤ ꯁꯨꯇꯤ ꯂꯩꯕꯒꯤ ꯀꯟꯅ ꯊꯥ ꯑꯃꯗꯤ ꯁꯨꯗꯧꯔꯦ ꯂꯩꯔꯤꯁꯦ
ꯕꯣꯔꯗꯤꯡꯗꯒꯤ ꯊꯣꯛꯄ ꯂꯥꯕꯗꯨꯔꯣ
ꯍꯣꯏ ꯍꯣꯏ ꯕꯣꯔꯗꯤꯡꯗꯒꯤ ꯊꯣꯛꯄ ꯂꯥꯕꯗꯣ
ꯗꯨꯗꯤ ꯈ‌ꯣꯏ ꯐꯨꯠꯕꯣꯜꯒꯤ ꯄ꯭ꯂꯌꯔ ꯅꯤꯅꯦ
ꯕꯣꯜ ꯄꯂꯥꯌꯔꯔꯣ ꯑꯗꯨꯕ‌ꯣ
ꯃꯣꯏ ꯀꯩꯅꯣꯃ ꯃꯣꯏ ꯕꯣꯔꯗꯤꯡꯒꯤ ꯅꯍꯥꯟ ꯕꯣꯜ ꯀꯥꯎꯅꯕꯀꯣ
ꯑꯥ
ꯑꯗꯨꯒꯤ ꯃꯣꯏꯁꯦ ꯍꯦꯛ ꯍꯧꯕꯗ ꯀꯥꯎꯕꯗ ꯄꯔꯒ ꯑꯗꯨꯝ ꯍꯟꯈ꯭ꯔꯦ ꯍꯥꯏꯔꯤꯁꯤꯅꯤ
ꯍꯧꯖꯤꯛ ꯁꯤꯗ ꯂꯩꯕꯗꯗꯤ ꯐꯨꯠꯕꯣꯜ ꯀ ꯑꯝꯐꯥꯎ ꯁꯕ ꯍꯩꯇꯕꯒꯤ ꯐꯤꯕꯝꯗ ꯃꯜꯂꯦꯗꯥ
ꯃꯣꯏꯁꯦ ꯕꯣꯗꯤ ꯁꯅꯥꯗꯕ ꯆꯦꯟꯗꯕ ꯈꯣꯠꯇꯕꯨ ꯀꯥꯎꯕꯗꯣ ꯃꯣꯏꯒꯤ ꯄ꯭ꯔꯦꯛꯇꯤꯁꯀ ꯎꯔꯗꯤꯗꯤꯤ ꯅꯩꯕꯅꯦꯍ‌ꯦ
ꯑꯣ ꯅꯪ ꯐꯥꯎꯅꯕ꯭ꯔꯣ ꯍꯥꯏꯁꯦ ꯊꯥꯏꯅꯗꯒꯤ
ꯑꯦ ꯅꯪ ꯉꯥꯏꯕꯗꯨꯣ ꯕꯣꯔꯗꯤꯡꯗꯒꯤ ꯊꯣꯛꯂꯛꯄ ꯃꯤꯗꯣ ꯑꯣꯏꯔꯝꯃꯔꯣꯏ
ꯕꯣꯔꯗꯤꯡꯗ ꯍꯥꯏꯁꯦ ꯑꯁ ꯅꯪꯒꯤ ꯅꯪ ꯅꯪꯒ ꯕꯦꯁ ꯃꯥꯟꯝꯕꯗꯨꯅꯦꯅꯦ
ꯍꯥꯏꯕꯁꯦ ꯀꯅꯥ ꯑꯣꯏꯖꯥꯠꯂꯀꯣ
ꯑꯩ ꯍꯣꯔꯦꯟ ꯍꯥꯏꯔꯒ‌ꯦ ꯉꯁꯤꯗꯤ ꯀꯔꯤ ꯀꯔꯤ ꯇꯧꯔꯦ
ꯉꯁꯤ ꯁꯤꯗꯤ ꯄꯣꯊꯥ ꯅꯨꯃꯤꯠꯅꯤꯅ ꯀꯣ ꯆꯔꯨꯁꯀꯥꯗꯣ ꯑꯗꯨꯝ ꯀꯥꯔꯨꯕ ꯍꯥꯏꯇꯥꯔꯦ
ꯑꯣ ꯑꯣ ꯉꯁꯤ ꯁꯇ꯭ꯔꯗꯦꯅꯦ
ꯆꯔꯥ ꯋꯥꯜꯂꯦ ꯌꯨꯝꯗ ꯍꯤꯡꯒꯥꯗꯤ ꯆꯦꯟ ꯉꯝꯗ꯭ꯔꯦ ꯉꯁꯤꯗꯤ
ꯒꯦꯝꯒꯥ ꯁꯥꯟꯅꯗ꯭ꯔꯥꯕꯣ ꯅꯣꯏꯕꯣ
ꯒꯦꯝꯒꯗꯤ ꯃꯔꯛ ꯃꯔꯛꯇꯗꯤ ꯁꯥꯟꯅꯩꯗ ꯑꯗꯨꯕꯨ ꯑꯩꯈꯣꯏꯁꯨ ꯕꯣꯜ ꯃꯇꯝꯅꯤꯅ ꯕꯣꯜꯗꯣ ꯑꯗꯨꯝ ꯑꯣꯏꯅ ꯌꯦꯡ ꯂꯩꯔꯕꯀꯣ
ꯕꯣꯜꯗꯣ ꯄꯨꯡ ꯇꯔꯥꯃꯈꯥꯏ ꯅꯠꯇ꯭ꯔꯣ
ꯉꯁꯤꯒꯤꯁꯤꯗꯤ ꯌꯦꯡꯉꯔꯣꯏ ꯑꯩꯈꯣꯏ ꯉꯔꯥꯡꯗꯨ ꯇꯨꯝꯗꯕꯤ ꯌꯦꯡꯂꯨꯕꯗꯒꯤꯀꯣ
ꯀꯗꯥꯏ ꯀꯗꯥꯏ ꯌꯦꯡꯉꯨꯕ ꯅꯣꯏ
ꯑꯩꯈꯣꯏ ꯏꯃꯥꯟꯅꯕ ꯑꯩꯈꯣꯏꯒꯤ ꯌꯦꯡꯉꯨꯕꯀꯣ
ꯎꯝ
ꯑꯗꯨꯗ ꯑꯩꯈꯣꯏ ꯃꯌꯥꯝꯁꯦ
ꯃꯤ ꯌꯥꯝ ꯌꯥꯝ ꯌꯦꯡꯕ꯭ꯔꯣ
ꯃꯤꯁꯦ ꯑꯩꯈꯣꯏ ꯀꯥꯡꯒꯨ ꯈꯛꯇꯪꯗꯤ ꯑꯗꯨꯝ ꯌꯦꯡꯉꯦ
ꯅꯌꯥꯝꯕꯗꯤ ꯌꯦꯡꯉꯝꯃꯣꯏꯅ ꯑꯦ ꯅꯌꯥꯝꯕꯁꯨ ꯌꯦꯡ ꯌꯦꯡ ꯌꯦꯡ ꯃꯥꯜꯂꯦ
ꯑ ꯃꯣꯏꯁꯨ ꯀꯥꯡꯒꯨ ꯀꯥꯡꯒꯨ ꯍꯅꯨꯊꯪ ꯀꯥꯡꯒꯨ ꯈꯔ ꯄꯨꯟꯁꯜꯂꯒ ꯃꯣꯏꯁꯨ ꯀꯥꯡꯒꯨ ꯀꯥꯡꯒꯨ ꯌꯦꯡꯕ ꯃꯥꯜꯂꯦ
ꯑꯩꯈꯣꯏꯁꯨ ꯅꯤꯇꯤꯒꯤ ꯌꯦꯡꯗꯦꯗ ꯌꯦꯡꯅꯤꯡꯕ ꯅꯨꯃꯤꯠ ꯌꯦꯡꯅꯤꯡ ꯐꯖꯕ ꯐꯖꯕ ꯂꯝ ꯑꯣꯏꯔꯗꯤ ꯌꯦꯡꯉꯤ
ꯎꯝ ꯍꯟꯗꯛꯀꯤ ꯋꯥꯔꯜ ꯀꯞꯁꯤꯗꯤ ꯎꯜꯇꯥꯥ ꯄꯨꯜꯇꯥꯥ ꯉꯥꯛꯇꯪ ꯂꯥꯛꯄꯅꯤꯅ ꯂꯝ ꯀꯣꯏꯕ ꯂꯝ ꯀꯣꯏꯕ ꯅꯨꯄꯥꯗꯨꯗꯤ ꯀꯔꯤ ꯀꯔꯤ ꯂꯝꯗꯕꯨ ꯌꯧꯔꯨꯔꯕ ꯖꯥꯠꯂꯥ
ꯑꯁ ꯑꯦꯛꯖꯥꯝ ꯊꯥꯅꯤꯉꯥꯏ ꯑꯗꯨꯒꯤ ꯊꯤꯟꯕ ꯆꯠꯀꯦ ꯆꯠꯃꯤꯟꯅꯕꯤ
ꯑꯆꯥ ꯆꯥ ꯂꯝ ꯀꯣꯏꯕꯒꯨꯝꯅ ꯑꯅꯤꯃꯛꯇꯣ ꯑꯁꯣꯝ ꯂꯝꯒꯤꯁꯨ ꯃꯥꯟꯗꯤ ꯃꯥꯥꯟꯂꯝꯅꯤꯍꯦ ꯆꯠꯂꯤꯕꯗꯣ
ꯅꯦꯠꯋꯥꯛꯀ ꯐꯪꯗ꯭ꯔꯖꯥꯠ ꯅꯦꯋꯥꯛꯀ ꯐꯪꯗ꯭ꯔ ꯃꯥꯜꯂꯦ ꯉꯁꯥꯏꯗꯣ ꯀꯣꯜ ꯇꯧꯔꯥ ꯕꯣꯔꯤꯡ ꯆꯨꯕꯩꯔꯥ ꯈꯪꯗꯦ ꯀꯣꯜ ꯇꯧꯔꯥ
ꯃꯊꯟꯇꯥ ꯅꯨꯡꯉꯥꯏꯌꯥ ꯂꯩꯗꯥ ꯏꯁꯇꯦꯇꯁ ꯇꯀꯥ ꯎꯋꯦꯗ
ꯑꯗꯨꯅꯤ ꯌꯦꯟ ꯐꯩꯒꯟ ꯑꯃꯒ ꯍꯥ ꯁꯣꯠ ꯑꯃꯒ ꯇꯧꯔ ꯂꯩꯔꯤꯅꯦ ꯃꯥꯅ ꯂꯦꯝꯕꯁꯤꯗꯤ ꯑꯩꯈꯣꯏꯅ ꯂꯥꯛꯄ ꯃꯇꯝꯗꯗꯤ ꯎꯝ ꯌꯦꯟ ꯀꯦꯖꯤ ꯑꯃ ꯑꯅꯤ ꯈꯛꯇꯪ ꯂꯩꯔꯒ
ꯅꯣꯏ ꯂꯥꯛꯄꯁꯨ ꯌꯥꯝ ꯅꯨꯡꯉꯥꯏ ꯍꯥꯏꯗ
ꯉꯥꯏꯕꯅꯦ ꯅꯨꯡꯉꯥꯏꯃꯟꯕꯒꯤ ꯋꯥꯊꯤꯒꯗꯤ ꯐꯖꯅꯗꯤ ꯆꯥꯏꯍꯦ ꯃꯣꯏꯒ ꯄꯨꯜꯂꯨꯕ ꯍꯥꯏꯕꯁꯤꯗꯤ ꯄꯔꯃꯤꯁꯟ ꯂꯧꯕꯤꯌꯣ ꯍꯥꯏꯅ ꯑꯩꯉꯣꯟꯗ ꯄꯔꯃꯤꯁꯟ ꯂꯧꯕꯤꯌꯨ ꯍꯥꯏꯅ ꯑꯩꯁꯨ ꯐꯣꯡ ꯐꯣꯡꯅꯣ ꯄꯔꯃꯤꯁꯟ ꯂꯧꯔꯒ ꯑꯃꯗꯨꯅ ꯁꯥ ꯑꯃꯗꯨꯅ ꯈꯣꯡꯂꯛꯄꯁꯤꯗꯤ
ꯈꯣꯡꯉꯣꯏꯗ꯭ꯔꯥ ꯈꯜꯂꯒ ꯑꯩꯅ ꯏꯆꯝ ꯆꯨꯝꯅ ꯍꯪꯉꯨꯔꯒ ꯐꯖꯅ ꯈꯣꯡꯂꯛꯑꯦꯍꯦ
ꯄꯔꯃꯤꯁꯟ ꯂꯧꯕꯒꯤ ꯄꯔꯃꯤꯁꯟ ꯂꯧꯔꯝꯗꯥꯏꯒꯤ ꯆꯪꯕꯒꯤ ꯁꯛꯇꯝꯗꯨꯅ ꯑꯣꯏꯔꯝꯕꯅꯤꯅꯦ
ꯑꯝ
ꯈꯔ ꯁꯥ ꯃꯥꯜꯂ ꯆꯪꯉꯗꯤ ꯁꯥ ꯁꯥ ꯁꯥꯗꯧꯅ ꯈꯣꯉꯛꯄ ꯇꯥꯕꯅꯦ ꯀꯩꯅꯣ
ꯑꯗꯨꯅ ꯑꯩꯈꯣꯏꯁꯦ ꯑꯩꯈꯣꯏ ꯃꯌꯥꯝꯁꯦ ꯏꯁꯇ꯭ꯔꯤꯠ ꯐꯨꯗ ꯆꯥꯔꯨꯁꯦ ꯍꯥꯏꯅ ꯍꯥꯏꯅꯕ ꯑꯗꯨꯗ ꯑꯩꯈꯣꯏꯁꯦ ꯑꯗꯨ ꯅꯨꯡꯗꯥꯡꯗꯣ ꯃꯁꯇꯤ ꯇꯧꯅꯤꯡꯉꯥꯏ ꯇꯧꯕ ꯑꯗꯨ ꯑ ꯑꯀꯜ ꯀꯔꯤꯅꯣꯝꯃ ꯏꯁꯇ꯭ꯔꯤꯠ ꯐꯨꯗ ꯆꯥꯔꯨꯈꯤꯒꯦ ꯍꯥꯏꯕꯗ ꯊꯦꯡꯉꯛꯀ ꯗ꯭ꯔꯣ ꯍꯥꯏꯕꯗꯨꯗ ꯑꯩꯈꯣꯏꯅ ꯍꯣꯏ ꯈꯔꯗꯤ ꯊꯦꯡꯗꯣꯏ ꯃꯥꯜꯂꯦ ꯍꯥꯏꯔꯒ ꯏꯁꯇ꯭ꯔꯤꯠ ꯐꯨꯗ ꯆꯥꯅꯕꯕꯨ ꯍꯌꯦꯡ ꯐꯥꯎ ꯆꯥꯔꯒ ꯂꯩꯒꯦꯔꯣ ꯍꯥꯏꯌꯦ
ꯑꯗꯨꯗꯒꯤ ꯈꯣꯟꯖꯦꯜꯗꯨꯗꯤ ꯍꯥꯎꯔꯛꯇ꯭ꯔꯦ ꯃꯤꯠꯀꯥꯁꯦ ꯂꯥꯎ ꯂꯥꯎꯅ ꯌꯦꯡꯉꯒꯀꯣ
ꯆꯥꯔꯨꯔꯣ ꯉꯟꯇꯥ ꯍꯜꯂꯛꯑꯣ ꯍꯥꯏꯔꯒ ꯑꯩꯈꯣꯏꯁꯨ ꯑꯅꯤꯗꯨꯅ ꯌꯥꯔꯦ ꯆꯠꯂꯁꯦ ꯄꯔꯃꯤꯁꯟꯕꯨ ꯍꯥꯏꯕꯤꯈ꯭ꯔꯦ ꯍꯥꯏꯗꯅ ꯌꯨꯝ ꯍꯜꯂꯛꯇ꯭ꯔꯦ ꯑꯗꯨ ꯅꯨꯃꯤꯠꯇꯤ ꯃꯤ ꯑꯃꯗꯣ ꯕꯣꯔꯗꯤꯡꯒꯤ ꯃꯤꯗꯣ ꯁꯥ ꯑꯣꯜꯂꯕꯒꯣ ꯑꯗꯨ ꯅꯨꯃꯤꯠꯇꯨꯗꯤ
ꯁꯥ ꯑꯣꯜꯂꯒ ꯃꯤꯠ ꯃꯤꯠ ꯃꯤ ꯑꯇꯣꯞꯄꯗ ꯂꯦꯡꯗ꯭ꯔꯒ ꯌꯦꯡꯉ ꯂꯩ
ꯍꯣꯏ ꯑꯗꯨꯅꯦ ꯑꯗꯨ ꯅꯨꯃꯤꯠꯇꯣ ꯃꯁꯝꯒ ꯂꯣꯏ ꯊꯥꯗꯕꯅꯤꯅ ꯗꯤꯁꯀꯣ ꯂꯥꯏꯛ ꯃꯐꯝꯗ ꯑꯃꯨꯛ ꯉꯥꯟꯅ ꯑꯃꯨꯛ ꯃꯝ ꯇꯧꯕꯗꯗꯤ ꯕꯨꯠꯅꯦ ꯕꯨꯠ ꯄꯨꯔꯥ
ꯅꯪ ꯅꯪꯅ ꯈꯣꯝꯕꯤꯔꯒ ꯃꯥꯅ ꯇꯥꯟꯊꯣꯛꯑꯦ ꯍꯥꯏꯅ ꯇꯥꯏꯅꯦ
ꯑꯗꯨꯅꯦ ꯑꯩꯅ ꯃꯔꯤ ꯃꯉꯥ ꯈꯣꯝꯖꯤꯜꯂꯒ ꯑꯁꯣꯝꯗ ꯏꯃꯥꯟꯅꯕ ꯑꯃꯒꯤ ꯁꯤ ꯂꯣꯡꯖꯥꯡꯒꯤ ꯃꯤ ꯑꯃ ꯉꯥꯡꯍꯥꯟꯟꯅ ꯍꯪꯒꯦ ꯇꯧꯔꯒ ꯑꯃꯗꯨꯅ ꯃꯨꯟꯅ ꯂꯦꯞꯄꯀꯣ ꯍꯥ ꯍꯥ ꯇꯧꯔ ꯂꯩꯕꯗꯨꯗꯤ
ꯂꯩꯁꯥꯕꯤꯁꯤꯡꯁꯨ ꯂꯣꯏ ꯀꯤꯔꯕ ꯃꯥꯜꯂꯦ ꯑꯗꯨꯗꯩꯗꯤ
ꯎꯝ
ꯑꯩꯈꯣꯏꯒꯤ ꯂꯝꯈꯨꯜ ꯍꯌꯦꯡꯗꯤ ꯁꯟꯗꯦꯅꯤꯅ ꯈꯪꯗꯦꯅꯦ ꯃꯁꯇꯤ ꯇꯧꯔꯤꯁꯤꯔ ꯍꯥꯏꯔꯁꯨ ꯒꯥꯟꯗꯤ ꯃꯀꯣꯛꯁꯨ ꯌꯥꯎꯗꯦ
ꯑ ꯑꯩꯁꯨ ꯅꯨꯡꯉꯥꯏꯕꯗꯤ ꯅꯨꯡꯉꯥꯏꯍꯦ ꯌꯥꯔꯦ ꯈꯔ ꯀꯥꯡꯊꯔꯣ ꯄꯣꯝꯕꯅ ꯂꯣꯏꯔꯦ
ꯑꯁ ꯈꯔ ꯍꯟꯗꯛꯇꯤ ꯍꯟꯊꯔꯕꯅꯦꯍꯦ ꯋꯥꯛꯀꯤꯡꯒ ꯑꯦꯕ꯭ꯔꯤꯗꯦꯅꯦ ꯆꯠꯂꯤꯁꯤ ꯆꯦꯟꯕꯒ ꯆꯣꯡꯕꯒ ꯂꯧꯈꯠꯄꯅ ꯃꯔꯣꯟ ꯑꯃ ꯌꯥꯝꯃꯤꯕ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
ꯂꯧꯈꯠꯄꯁꯦ ꯌꯥꯗꯦꯅꯦ ꯅꯨꯡꯗꯥꯡꯕꯨ ꯇꯥꯔꯗꯤꯀꯣ ꯆꯥꯁꯟꯕꯁꯦ
ꯍꯟꯊꯕ ꯋꯥꯅꯤꯀꯣ ꯍꯣꯔꯦꯟ ꯑꯃꯨꯛ ꯈꯪꯆꯥꯎ ꯆꯥꯎꯁꯜꯂꯛꯇꯅ
ꯃꯦꯟꯇꯦꯟꯗꯤ ꯇꯧꯔꯤꯅꯦ ꯑꯗꯨꯝ ꯋꯦꯠ ꯀꯠ ꯇꯧꯕ꯭ꯔꯕꯨ ꯔꯦꯟꯀꯣꯠ ꯀꯩ ꯀꯩꯅꯣ ꯑꯣꯏꯅ ꯎꯞꯁꯜꯂ ꯋꯥꯟ ꯊꯥꯒꯤ ꯇꯧꯗꯅꯀꯣ
ꯍꯨꯃꯥꯡꯒꯗꯤ ꯖꯔꯣ ꯖꯔꯣꯗꯤ ꯊꯣꯛꯂꯛꯑꯦ ꯑꯗꯨꯕꯨ ꯑꯁ ꯋꯥꯟꯊꯥꯒꯤ ꯇꯧꯋꯦ ꯉꯁꯤꯁꯦ
ꯐꯨꯠꯕꯣꯜꯒꯨꯝꯕꯗꯤ ꯁꯥꯔ ꯁꯅꯥꯗ꯭ꯔꯣ ꯆꯅꯥꯕꯨꯗꯤ ꯑꯣꯏꯗ ꯃꯔꯛ ꯃꯔꯛꯇ ꯆꯦꯝ ꯆꯦꯟꯕ ꯉꯝꯃꯤꯕꯣ
ꯏꯁ ꯆꯦꯟꯕꯗꯗꯤ ꯍꯥꯏꯔꯨꯅꯨ ꯃꯤꯅꯤꯠ ꯇꯔꯥ ꯐꯥꯎꯗꯤ ꯁꯥꯃꯨ ꯑꯣꯏꯔꯁꯨ ꯐꯖꯥꯟ
ꯑꯗꯨ ꯂꯣꯏꯔꯦ ꯂꯣꯡ ꯂꯣꯡ ꯊꯥꯕꯗ ꯍꯧꯒꯠꯄ ꯉꯝꯗ꯭ꯔꯦ ꯍꯥꯏꯕ ꯖꯥꯠꯇꯣ
ꯑꯔꯨꯅꯦ
ꯂꯩꯌꯦ ꯑꯩꯈꯣꯏꯁꯨ ꯏꯃꯥꯟꯅꯕ ꯑꯃ ꯇꯔꯞꯇ ꯍꯦꯛ ꯆꯪꯕ ꯑꯁ ꯃꯤꯅꯤꯠ ꯇꯔꯥ ꯀꯨꯟꯗꯤ ꯄꯥꯗꯟ ꯆꯦꯟꯃꯅꯦ ꯃꯥꯅ ꯆꯦꯟꯕꯁꯦ ꯑꯗꯨꯗꯩ ꯍꯦꯛ ꯊꯣꯛꯈꯤꯕꯗꯩ ꯆꯪꯉꯨꯔꯣꯏ
ꯋꯥꯋꯥꯛꯀꯤꯡꯗ ꯑꯣꯏꯅ ꯆꯦꯜꯂꯤꯅꯦ ꯋꯥꯛꯀꯤꯡꯗꯒꯤ ꯄ꯭ꯔꯦꯛ ꯇꯧ ꯇꯧꯔꯒ ꯍꯥꯏꯕꯗꯤ ꯈꯨꯗꯛ ꯇ ꯆꯦꯟꯕꯁꯦ ꯈꯣꯡꯁꯦ ꯅꯥꯏꯌꯦꯗꯅꯀꯣ ꯏꯁꯥꯁꯤ ꯂꯨꯝꯕꯅꯤꯅ ꯑꯗꯨꯒꯤ
ꯍꯣꯏ ꯍꯣꯏ ꯑꯗꯨꯃꯥꯏꯅ ꯇꯧꯋ ꯑꯩꯁꯨ ꯇꯧ ꯇꯧꯋꯦꯅꯤꯀꯣ ꯃꯔꯛ ꯃꯔꯛꯇ ꯍꯥꯏꯕꯗꯤ ꯕꯦꯝꯇꯟꯁ ꯅꯥꯕꯗꯣ ꯂꯨꯝꯃꯛꯄꯩ ꯈꯣꯡꯁꯦ ꯁꯔꯨꯁꯦꯀꯣ
ꯑꯥ
ꯑ ꯀꯩ ꯍꯥꯏꯁꯤꯔꯥ ꯈꯝꯃꯔꯅ ꯊꯥꯕꯒꯤ ꯇꯥꯏꯞꯇ ꯃꯨꯝꯕꯩꯒꯤ ꯆꯥꯎꯗꯣ
ꯎꯝ
ꯑꯗꯣ ꯑꯃꯛ ꯇꯧꯑꯦꯅꯦ ꯍꯟꯗꯛꯇꯤ ꯈꯔꯕꯨꯗꯤ ꯐꯔꯦ ꯏꯁꯥꯁꯦ ꯂꯨꯝꯕꯁꯦ ꯈꯪꯉꯛꯈ꯭ꯔ ꯃꯥꯜꯂꯦ ꯈꯣꯡꯁꯦ
ꯍꯣꯏ ꯗꯨꯅꯤ ꯅꯥꯔꯛꯄꯅꯤꯅꯦ ꯕꯤꯔꯥꯅꯦ ꯑꯗꯨꯗ ꯑꯗꯨꯕꯨ ꯇꯞ ꯇꯞꯅ ꯀꯣ ꯇꯞ ꯇꯞꯅ ꯑꯗꯨꯝ ꯑꯦꯕ꯭ꯔꯤꯗꯦ ꯇꯧꯔꯗꯤ ꯅꯥꯔꯛꯇ꯭ꯔꯕꯅꯦ ꯍꯧꯖꯤꯛꯇꯤ ꯑꯁ ꯑꯩꯒꯤ ꯐꯩꯕꯣꯝꯒꯁꯤꯗꯤ ꯌꯥꯔꯕꯅꯦꯍꯦ ꯄꯨꯔꯥ
ꯑꯗꯨ ꯐꯔꯦꯁꯦ ꯑꯩ ꯀꯩꯅꯣꯃ ꯇꯧꯈꯤꯒꯦ ꯍꯣꯔꯦꯟ ꯑ ꯑ ꯑꯣ ꯍꯣ ꯆꯊꯥꯔꯨꯔꯣ ꯆꯊꯥꯔꯨꯔꯣ ꯑꯗꯨꯗꯤ ꯊꯝꯃꯦꯍꯦ